ꯍꯜꯂꯣ
ꯇꯥꯏꯌꯦ ꯅꯪ ꯅꯪ ꯉꯁꯥꯏ ꯐꯣꯟ ꯇꯧꯔꯛꯑꯝꯕꯗꯣ
ꯑꯣ
ꯄꯥꯏꯕ ꯅꯡꯉꯧꯗ꯭ꯔꯦꯕ ꯉꯁꯥꯏ ꯊꯕꯛ ꯌꯥꯝ ꯆꯤꯂꯦ ꯉꯁꯤꯒꯤ ꯌꯨꯝ ꯁꯥꯕ ꯂꯣꯏꯁꯤꯜꯂꯛꯄꯒꯤ ꯆꯥꯛ ꯃꯌꯥꯝ ꯄꯤꯖꯕꯒꯤ ꯊꯕꯛ ꯏꯪꯈꯥꯡ ꯇꯧꯔꯤ ꯃꯌꯥꯝꯖꯤ ꯈꯨꯠꯆꯤꯜꯂꯝꯅꯤ
ꯍꯩꯃꯥ ꯅꯣꯏꯒꯤ ꯆꯥꯛ ꯄꯤꯖꯕꯗꯨꯕꯨ ꯃꯤ ꯀꯌꯥ ꯄꯤꯖꯔꯤꯅꯣ
ꯃꯤ ꯇꯔꯥꯃꯨꯛ ꯄꯤꯖꯩ ꯉꯁꯤꯗꯤ
ꯑꯁ ꯑꯗꯨꯗꯤ ꯌꯥꯝ ꯌꯥꯝꯃꯤꯅꯦꯀꯣ
ꯌꯥꯝꯃꯦ ꯑꯗꯨꯗꯨꯅ ꯃꯣꯏꯒꯤ ꯄꯤꯖꯅꯕ ꯄꯤꯊꯛꯅꯕ ꯁꯤꯟꯕ ꯂꯥꯡꯕꯗꯣ ꯑꯩꯅ ꯀꯣꯏꯆꯦꯜ ꯆꯦꯜꯂꯒ ꯊꯣꯡꯗꯅ ꯊꯥꯛꯇꯅ ꯉꯁꯤꯒꯤ ꯁꯝꯕꯧ ꯍꯥꯠ ꯅꯪꯗꯦ ꯊꯕꯛ ꯈꯨꯠꯆꯤꯜꯂꯝꯅꯤ
ꯑꯗꯣ ꯀꯔꯤ ꯀꯔꯤ ꯏꯟꯖꯥꯡ ꯄꯤꯖꯒꯤꯒꯦ ꯃꯣꯏ ꯃꯤꯁꯤꯡꯗꯨꯕꯣ
ꯊꯜ ꯑꯃ ꯄꯤꯖꯔꯦ
ꯌꯦꯟ ꯑꯃ ꯊꯣꯡꯉꯦ ꯉꯥ ꯑꯃ ꯉꯧꯔꯦ ꯑꯃ ꯏꯔꯣꯜꯂꯦ
ꯉꯁꯤꯗꯤ ꯃꯈꯟ ꯃꯈꯜ ꯄꯤꯖꯔꯦ ꯃꯣꯏ ꯌꯨꯝ ꯁꯥꯕ ꯂꯣꯏꯁꯤꯜꯂꯛꯄꯁꯤꯡꯗꯣ ꯑꯗꯨꯗꯨꯅ ꯄꯣꯠ ꯂꯩꯊꯣꯛ ꯂꯩꯁꯤꯟ ꯀꯣꯏꯆꯦꯟ ꯆꯦꯜꯂꯤꯉꯩꯗ ꯅꯪꯗꯕ ꯅꯪ ꯉꯁꯥꯏ ꯐꯣꯟ ꯇꯧꯔꯛꯄꯗꯣ ꯑꯩ ꯑꯃꯨꯛ ꯍꯟꯅ ꯄꯥꯏꯕ ꯇꯧꯕ ꯅꯪꯗ꯭ꯔꯕ
ꯑꯣ ꯑꯗꯣ ꯀꯣꯏꯆꯦꯟ ꯆꯦꯟꯕ ꯍꯥꯏꯁꯤꯕꯨ ꯀꯩꯀꯩ ꯇꯧꯔꯤꯅꯣꯅꯦ
ꯏꯁ ꯉꯁꯤꯒꯤ ꯗꯨꯀꯥꯟꯗ ꯑꯃꯨꯛ ꯄꯣꯠ ꯂꯩꯕ ꯑꯃꯨꯛ ꯆꯠꯄ ꯏꯔꯣꯟꯕꯩ ꯃꯄꯣꯠ ꯑꯃꯨꯛ ꯂꯩꯔꯨꯔꯦ ꯑꯗꯒꯤ ꯃꯣꯏꯒꯤ ꯁꯥ ꯅꯨꯡ ꯊꯣꯡꯕꯒꯤꯃꯨ ꯂꯩꯔꯨꯔꯦ ꯑꯗꯒꯤ ꯑꯩꯈꯣꯏꯒꯤ ꯏꯃꯥꯒꯤ ꯃꯄꯣꯠ ꯆꯝꯊꯣꯡꯒꯤ ꯃꯄꯣꯠ ꯉꯥ ꯑꯌꯥꯏꯕꯃꯨꯛ ꯂꯩꯔꯨꯔꯦ
ꯑꯗꯣ ꯏꯆꯦ ꯅꯪꯒꯤ ꯈꯣꯟꯖꯦ ꯈꯤꯇꯪ ꯇꯞꯅ ꯍꯥꯏꯕꯤꯌꯣ
ꯑꯩꯗꯤ ꯈꯣꯟ ꯌꯥꯝ ꯆꯥꯎꯔꯤꯗꯨꯗꯤ
ꯈꯣꯟ ꯌꯥꯝ ꯆꯥꯎꯕꯗꯣ ꯂꯥꯕ꯭ꯔꯥ ꯍꯥꯏꯒꯅꯨꯕ ꯍꯥꯏꯗꯤ ꯇꯞꯅ ꯍꯥꯏꯔꯛꯑꯣꯕ ꯍꯥꯏꯗꯤ ꯅꯪ ꯅꯣꯔꯃꯦꯜꯗ ꯑꯗꯨꯝ ꯁ ꯔꯛꯑꯣꯕ ꯑꯩ ꯇꯥꯏꯕ ꯑꯩ ꯅꯀꯣꯡ ꯖꯦ ꯇꯧꯋꯦꯕ
ꯑꯣ ꯑꯗꯨꯑꯣꯏꯗꯤ ꯇꯞꯅ ꯍꯥꯏꯔꯛꯑꯣ ꯍꯥꯏꯕ ꯅꯠꯇ꯭ꯔꯣ
ꯍꯣꯏ ꯃꯈꯣꯗꯣ ꯐ ꯍꯧꯗꯕꯤꯗ ꯇꯞꯅ ꯑꯩꯅ ꯁꯥꯔꯤ ꯁꯨꯃꯥꯏꯅ ꯑꯗꯨꯝ ꯁꯥꯔꯛꯑꯣꯕ ꯇꯞꯅ ꯇꯞꯅ ꯌꯥꯏꯗꯅ
ꯍꯣꯏ ꯉꯥ ꯉꯧꯅꯕ ꯑꯃꯨꯠ ꯁꯦꯝꯃꯤ ꯏꯔꯣꯟꯅꯕ ꯑꯃꯨꯠ ꯁꯦꯝꯃꯤ ꯆꯥꯛ ꯑꯃꯃꯨꯛ ꯀꯥꯝꯅꯕ ꯍꯣꯠꯅꯩ ꯑꯃꯃꯨꯛ ꯊꯤꯗꯣꯛꯑ ꯑꯃꯃꯨꯛ ꯊꯣꯡ ꯇꯥꯛꯅꯕ ꯑꯃ ꯍꯣꯠꯅꯩ
ꯑ ꯑꯗꯣ ꯑꯗꯣ ꯀꯅꯥꯝꯇꯅꯒ ꯄꯥꯡꯉꯛꯇ꯭ꯔꯥ ꯍꯥꯏꯕ
ꯑꯁ ꯄꯥꯡꯅꯕ ꯃꯤꯒ ꯑꯝꯇ ꯂꯩꯇꯦꯗ ꯑꯩꯈꯣꯏ ꯃꯤꯔꯣꯜ ꯂꯩꯇꯕꯅꯤꯅ
ꯍꯩꯃ ꯑꯣꯏ
ꯃꯣꯏ ꯑꯅꯤ ꯑꯨꯝꯗꯤ ꯃꯇꯦꯡ ꯄꯥꯡꯉꯒꯁꯨ ꯑꯩꯅ ꯂꯣꯏ ꯍꯣꯠꯅꯔꯤꯅꯤ
ꯑꯣ ꯑꯗꯣ ꯉꯁꯥꯏ ꯑꯩꯅ ꯍꯥꯏꯕꯗ ꯏꯁꯣꯔ ꯌꯥꯝ ꯂꯥꯡꯕ ꯄꯥꯎ ꯑꯃ ꯇꯥꯈꯤ ꯑꯩꯅ ꯅꯣꯏꯒꯤ ꯊꯪꯅꯕꯒꯤ ꯆꯟꯆꯟꯒꯤꯗꯨꯗ ꯐꯣꯟ ꯇꯧꯕꯅꯦ ꯃꯉꯣꯟꯗꯁꯨ ꯋꯥ ꯑꯃ ꯇꯥꯟꯅꯔꯝꯕꯒꯤ ꯑꯩꯅ ꯅꯪꯗꯣ ꯐꯣꯟ ꯄꯥꯏꯈꯠꯂꯛꯇꯦꯅ ꯍꯥꯏꯕꯗꯨꯗ ꯃꯥꯅ ꯑꯁ ꯃꯗꯨ ꯊꯕꯛꯁꯦ ꯂꯦꯅ ꯏꯁꯧ ꯌꯥꯝ ꯂꯥꯡꯈꯤꯕꯅꯦ ꯍꯥꯏ ꯀꯩ ꯀꯔꯤ ꯁꯧ ꯂꯥꯡꯉꯤꯅꯣ
ꯂꯣꯏꯅ ꯅꯪꯅꯕ ꯍꯣꯠꯅꯕ ꯇꯧꯕꯗꯅꯦ ꯅꯪꯉꯛꯇꯕꯗꯨꯗ ꯁꯧ ꯂꯥꯡꯖꯔꯤꯕ ꯑꯩ ꯏꯊꯟꯇ ꯁꯥꯎꯅꯤꯡꯗꯅ ꯊꯕꯛ ꯃꯌꯥꯝꯁꯦ ꯑꯩꯉꯣꯟꯗꯨꯗ ꯂꫭꯏ ꯅꯝꯖꯟꯗꯅ ꯑꯗꯨ‌ꯈꯛꯇꯪ ꯍꯣꯠꯅꯔꯤꯅꯦꯕ ꯍꯥ ꯏꯟꯖꯥꯡ ꯅꯥꯄꯤ ꯑꯃꯨꯛ ꯁꯦꯝ ꯁꯥꯕ ꯆꯥꯛ ꯏꯁꯤꯡ ꯑꯃꯨꯛ ꯊꯣꯡꯕ ꯑꯗꯒꯤ ꯑꯃꯒꯤꯃꯨꯛ ꯀꯥꯝꯅꯕ ꯍꯣꯠꯅꯕ
ꯏꯅꯦ ꯑꯩꯅ ꯍꯥꯏꯈꯤꯅꯦ ꯆꯥꯛ ꯏꯁꯤꯡ ꯊꯣꯡꯕꯗꯨꯕꯨꯗꯤ ꯑꯗꯨꯝ ꯍꯥꯏ ꯂꯩꯔꯦ ꯑꯩꯅ ꯍꯥꯏꯗꯤ ꯅꯪꯅ ꯊꯣꯡꯉꯤꯕꯗꯣ ꯑꯁ ꯀꯔꯤꯅꯣ ꯃꯆꯥ ꯇꯥꯅ ꯑꯝꯇ ꯍꯥꯏꯔꯧꯁꯦ ꯅꯪꯅ ꯇꯧꯕꯁꯤꯡꯗꯣ ꯊꯝꯖꯤꯟꯗꯕꯤꯗ ꯎꯝ ꯗꯨꯀꯥꯟꯗ ꯑꯃꯨꯛ ꯆꯠꯂꯦ ꯗꯨꯀꯥꯟꯗꯒꯤꯅ ꯀꯔꯤ ꯀꯔꯤ ꯂꯩꯔꯛꯏꯅꯣ ꯑꯗꯒꯤ ꯌꯨꯝꯗ ꯌꯧꯔꯛꯑꯀꯥꯟꯗ ꯑꯃꯨꯛ ꯑꯥ ꯀꯔꯤ ꯀꯔꯤ ꯑꯃꯨꯛ ꯋꯥꯠꯂꯝꯗꯅ ꯑꯃꯨꯛ ꯆꯠꯂꯤꯅꯣ ꯍꯥꯏꯕꯗꯨ
ꯇꯗꯨꯀꯥꯟ ꯔ ꯃꯨ ꯃꯣꯏꯒꯤ ꯁꯟ ꯊꯣꯡꯅꯕ ꯊꯥꯎ ꯑꯃꯨꯛ ꯋꯥꯠꯇꯅ ꯑꯃꯨꯛ ꯂꯩꯔꯨꯔꯦ ꯑꯗꯒꯤ ꯍꯤꯡ ꯑꯃꯨꯛ ꯋꯥꯠꯇꯅ ꯂꯩꯔꯨꯔꯦ ꯏꯔꯣꯟꯅꯕ ꯑꯂꯨꯃꯨꯛ ꯂꯩꯔꯝꯗ꯭ꯔꯦ ꯉꯥꯔꯤꯃꯨꯛ ꯂꯩꯔꯝꯗ꯭ꯔꯦ ꯃꯣꯔꯣꯛ ꯑꯃꯨꯛ ꯂꯩꯔꯝꯗ꯭ꯔꯦ ꯊꯨꯝ ꯑꯃꯨ ꯂꯩꯔꯝꯗ꯭ꯔꯦ ꯂꯩꯔꯝꯗꯕ ꯑꯥꯡ ꯉꯥꯏꯗꯅꯅꯦ
ꯑꯪ
ꯑꯗꯨꯝ ꯂꯩꯕ ꯆꯦꯟꯊꯣꯛ ꯆꯦꯟꯁꯤꯟ ꯆꯦꯟꯊꯣꯛ ꯆꯦꯟꯁꯤꯟ ꯇꯧ ꯂꯩꯔꯦ ꯑꯗꯒꯤ ꯑꯍꯟꯒꯤ ꯑꯃꯨꯛ
ꯉꯥ ꯊꯣꯡꯅꯕꯒꯤ ꯃꯨꯠ ꯇꯧꯕꯗ ꯉꯥꯗꯣ ꯑꯐꯕ ꯑꯃꯐꯥꯎ ꯌꯥꯎꯔꯝꯗꯗꯅ ꯑꯇꯦꯛꯄꯗꯨ ꯄꯠꯂꯦꯅ ꯑꯌꯥꯏꯕ ꯑꯃꯨꯛ ꯂꯩꯔ ꯂꯥꯛꯑꯦ ꯑꯗꯩ ꯈꯥꯃꯦꯟ ꯑꯁꯤꯟꯕꯃꯨꯛ ꯂꯩꯔꯛꯑꯦ ꯑꯗꯒꯤ ꯀꯥꯂꯟꯗꯤ ꯑꯃꯨꯛ ꯂꯩꯔꯛꯑꯦ ꯍꯅꯨꯕꯤꯠ ꯑꯗꯨꯒꯤ ꯉꯥ ꯆꯝꯊꯣꯡ ꯊꯣꯡꯕꯤꯔꯦ ꯉꯥ ꯑꯉꯧꯒꯦ ꯇꯧꯕꯗ ꯉꯥ ꯃꯁꯥ ꯅꯥꯔꯦꯅ ꯑꯌꯥꯏꯕ ꯑꯣꯏꯅ ꯑꯃꯨꯛ ꯂꯩꯔꯛꯑꯦ ꯑꯗꯒꯤ ꯆꯥꯛꯁꯤꯅ ꯃꯔꯣꯜ ꯑꯍꯨꯝ ꯃꯔꯤꯔꯛ ꯀꯥꯝꯃꯦ
ꯍꯥꯏꯕ ꯃꯤ ꯇꯔꯥ ꯈꯛ ꯆꯥꯕꯒꯤꯕꯨ ꯃꯔꯣꯟ ꯃꯔꯤꯔ ꯀꯥꯝꯃꯦ ꯑꯩꯁꯤꯕꯨ ꯐꯣꯟꯗꯨꯕꯨ ꯌꯥꯝ ꯄꯤꯛꯄꯖꯥꯠꯗꯣ
ꯆꯥꯛꯋꯤ ꯆꯦꯡ ꯀꯦꯖꯤ ꯑꯅꯤ ꯑꯅꯤ ꯆꯟꯕꯗꯣ ꯃꯔꯤꯔꯛ ꯀꯥꯝꯃꯦꯕ ꯑꯗꯨꯒꯤ
ꯑꯗꯨꯗꯤ ꯅꯪꯅ ꯋꯥꯒꯦꯅ ꯋꯥꯖꯕꯅꯤꯗ ꯐꯖꯅ ꯀꯣꯟ ꯑꯆꯧꯕ ꯑꯃꯗ ꯀꯣꯛ ꯊꯣꯡꯉꯗꯤ ꯀꯣꯏꯆꯦꯟ ꯆꯀꯟꯂꯤꯗꯣ ꯆꯦꯟꯗꯣꯏꯗꯕ ꯑꯃꯛꯇꯪꯗ ꯂꯣꯏꯌꯥꯗꯨꯕꯨ ꯅꯪꯅ
ꯀꯣꯜ ꯑꯆꯧꯕꯗꯣ ꯀꯣꯜ ꯑꯆꯧꯕꯗꯣ ꯑꯝꯇ ꯂꯩꯇ꯭ꯔꯕ ꯃꯆꯥ ꯉꯥꯛ ꯉꯥꯏꯔꯕ ꯑꯅꯤ ꯆꯟꯕ ꯉꯥꯛ ꯉꯥꯏꯔꯕ꯫
ꯄꯩꯁꯥ ꯄꯥꯏꯔꯤꯗꯨꯕꯨ꯫
ꯄꯩꯁꯥꯁꯦ ꯁꯣꯝꯗ ꯌꯨꯝ ꯁꯥꯕꯗ ꯊꯥꯗꯕꯁꯤꯗ ꯑꯗꯨꯒꯨꯝꯕꯗꯣ ꯑꯃ ꯆꯪꯗ꯭ꯔꯕ ꯋꯥꯈꯟꯁꯦ ꯌꯨꯝꯁꯤꯗ ꯊꯥꯗꯔꯤꯕ꯫ ꯑꯗꯨꯅ ꯌꯨꯝꯁꯦ ꯂꯣꯏꯁꯤꯜꯂꯛꯑꯦ ꯐꯖꯔꯦ ꯂꯩꯕ ꯌꯥꯔꯅꯤ꯫
ꯑꯗꯨꯗꯤ ꯑꯩꯁꯨ ꯂꯥꯛꯑꯒ ꯑꯝꯇ ꯌꯦꯡ ꯇꯥꯔꯤ ꯅꯣꯏ ꯌꯨꯝꯗꯣ꯫ ꯅꯣꯡꯃꯇ ꯂꯥꯛꯑꯒ ꯎꯝ ꯀꯩꯁꯥꯡ ꯆꯥꯁꯤꯒꯦ꯫ ꯑꯩ ꯏꯟꯖꯥꯡ ꯂꯩꯔꯛꯀꯦ ꯀꯩ ꯏꯟꯖꯥꯡ ꯆꯥꯁꯤꯒꯦ꯫
ꯉꯥꯅꯨ ꯑꯃ ꯂꯩꯔꯛꯎꯅꯦ ꯌꯥꯏꯅꯦ ꯆꯥꯁꯤꯅꯦ꯫
ꯑꯣ ꯉꯥꯅꯨꯗꯣ ꯂꯥꯕ꯭ꯔꯣ ꯑꯃꯣꯝꯂꯣ ꯑꯩꯈꯣꯏ ꯂꯥꯕꯅ ꯐꯗꯧ ꯃꯥꯜꯂꯤꯀꯣ꯫
ꯂꯥꯕꯅ ꯐꯅꯤ ꯑꯃꯣꯝꯗꯤ ꯍꯥꯎꯔꯣꯏ꯫
ꯎꯝ ꯅꯣꯏ ꯑꯗꯨꯗꯒꯤ ꯐꯪꯒꯗ꯭ꯔꯣ ꯂꯩꯕ꯫
ꯑꯩꯈꯣꯏ ꯁꯤꯗꯗꯤ ꯐꯪꯗꯤ ꯐꯪꯒꯅꯤ ꯑꯗꯨꯕꯨ
ꯑꯗꯨꯏꯗꯤ ꯅꯣꯏꯗꯤ ꯂꯩꯔꯁꯦ ꯑꯩꯅ ꯄꯩꯁꯥ ꯄꯨꯊꯣꯛꯑꯒꯦ ꯍꯥꯏꯗꯤ ꯑꯩꯅ ꯁꯤꯗꯒꯤ ꯃꯨꯛ ꯐꯥꯔ ꯄꯨꯣꯔꯛꯄ ꯍꯥꯏꯗꯨꯗꯤ ꯅꯨꯡꯉꯥꯏꯔꯔꯣꯏ ꯍꯥꯏꯕ
ꯍꯣꯏ ꯌꯥꯏꯌꯦ꯫ ꯑꯩꯁꯨ ꯂꯩꯁꯥꯕꯤ ꯑꯔꯤꯕꯅꯦꯅ ꯉꯥ ꯉꯥꯅꯨ ꯊꯤꯕꯁꯦ ꯀꯣꯏꯆꯠ ꯆꯠꯅꯗꯣꯔꯤꯕ꯭ꯔꯥ꯫ ꯑꯉꯥꯡꯁꯤꯡꯗ ꯄꯥꯎ ꯄꯤꯈꯤꯗꯣꯔꯤꯕ꯭ꯔꯥ꯫
ꯅꯣꯏꯒꯤ ꯀꯩꯅꯣ ꯇꯧꯕꯗ
ꯊꯥꯒ꯭ꯔꯦꯗ
ꯑꯗꯨꯅꯦ ꯅꯍꯥꯟꯅ ꯌꯨꯝ ꯄꯥꯜꯂꯣꯗꯤ ꯌꯥꯗꯦ꯫ ꯍꯧꯖꯤꯛꯇꯤ ꯀꯩ ꯇꯧꯔꯦ꯫
ꯉꯔꯥꯡ ꯉꯔꯥꯡꯅ ꯉꯍꯥꯜꯂ
ꯉꯥꯏꯈꯣꯅꯦ ꯑꯥ ꯅꯣꯏꯒꯤ ꯑꯥ ꯀꯩꯅꯣ ꯇꯧꯔꯦꯅ ꯇꯧꯕꯗꯣ ꯌꯦꯟ ꯂꯣꯏꯌꯦ ꯌꯦꯟ ꯇꯔꯥꯃꯨꯛ ꯀꯣꯏꯂꯔ ꯇꯔꯥꯃꯨꯛ ꯂꯣꯏꯌꯦꯅ ꯇꯧꯕꯗꯨꯕꯨ ꯂꯩꯔꯤꯕ꯭ꯔꯣ ꯀꯃꯥꯏꯅ ꯇꯧꯔꯤꯒꯦ꯫
ꯂꯩꯇ꯭ꯔꯦꯗ ꯆꯥꯊꯣꯛꯈꯔꯦꯗ
ꯃ ꯀꯌꯥꯝ ꯀꯨꯏꯔꯕ ꯑꯩꯗꯤ ꯂꯩꯔꯝꯈꯤꯅꯤ ꯀꯥꯏꯅ ꯈꯜꯂꯤꯅꯤꯅꯦ꯫
ꯆꯥꯊꯣꯛꯈ꯭ꯔꯦꯗ ꯁꯨꯝ ꯌꯣꯟꯁꯨ ꯌꯣꯟꯗꯦ꯫ ꯆꯥꯅꯤꯡꯕ ꯆꯥꯅꯤꯡꯕ ꯈꯜꯂ ꯈꯜꯂ ꯀꯥꯟꯗ ꯁꯨꯝ ꯆꯥꯊꯣꯛꯈꯤꯕꯅꯤ꯫
ꯆꯥꯅꯕꯕꯨ ꯃꯤꯗꯤ ꯌꯥꯝꯃꯦꯕ ꯁꯨꯕꯤꯅꯉꯥꯏ ꯃꯤꯗꯤ ꯌꯥꯎꯗꯦꯕ ꯑꯩꯈꯣꯏꯗꯤ꯫
ꯅꯣꯏ ꯃꯤ ꯅꯣꯏꯒꯤ ꯃꯤ ꯅꯣꯏꯒꯤ ꯃꯤ ꯀꯌꯥ ꯆꯥꯏꯅꯣ ꯅꯣꯏ ꯏꯃꯨꯡꯒꯤ꯫
ꯑꯩꯈꯣꯏ ꯃꯉꯥ ꯆꯥꯔꯤꯌꯦ꯫
ꯑꯗꯨ ꯀꯅꯥꯝ ꯁꯨꯕꯤꯗꯕ ꯅꯪ ꯈꯛꯇꯅ ꯁꯨꯕ꯫
ꯂꯣꯏꯅ ꯁꯨꯗꯦꯗ꯫ ꯑꯌꯥꯝꯕꯅ ꯃꯥꯏ ꯃꯥꯏ ꯃꯊꯧꯗ ꯂꯣꯏ ꯆꯤꯟꯅꯩꯗ ꯑꯩ ꯈꯛꯇꯅꯕꯨ ꯂꯩ ꯂꯩꯁꯥꯕꯤ ꯑꯔꯤꯕꯅꯤ ꯆꯥꯛꯊꯣꯡ ꯐꯧꯁꯨ ꯇꯧ ꯂꯩꯔ ꯄꯣꯠꯅꯤ ꯀꯣꯏ ꯆꯦꯟ ꯆꯦꯟꯗꯅ꯫
ꯑꯗꯨꯁꯨ ꯅꯨꯡꯉꯥꯏꯈ꯭ꯔ ꯄꯣꯠꯅꯤꯅꯦ ꯅꯠꯇ꯭ꯔꯥ ꯅꯨꯡꯉꯥꯏꯇ꯭ꯔꯣ꯫
ꯅꯨꯡꯉꯥꯏ ꯑꯗꯨꯅ ꯑꯩꯈꯣꯏꯁꯨ ꯂꯩꯁꯥꯕꯤ ꯑꯔꯤꯕꯤ ꯄꯥꯇꯤ ꯃꯉꯥꯡ ꯅꯍꯟꯁꯦ ꯁꯔꯝꯗ ꯀꯤꯍꯣꯝ ꯆꯥ ꯆꯠꯂꯦꯕ
ꯑꯁ ꯉꯥꯏꯈꯣꯅꯦ ꯉꯥꯏꯈꯣ ꯅꯪꯒꯤ ꯀꯤꯍꯣꯝꯒꯤ ꯋꯥꯔꯤꯗꯣ ꯑꯝꯇ ꯉꯥꯏꯈꯣꯕ ꯑꯗꯨꯅꯅꯦ ꯑꯩꯈꯣꯏ ꯉꯥꯏꯍꯥꯛꯇꯪ ꯂꯩꯔꯥ ꯁꯥꯟꯅꯖꯕ꯫ ꯎꯝ ꯑꯩꯅ ꯈꯪꯅꯤꯡꯉꯁꯤ ꯀꯩꯅꯣ ꯇꯧꯕ ꯍꯧꯖꯤꯛꯁꯦ ꯎꯝ ꯀꯣꯛꯀꯨꯝꯕꯁꯦ ꯅꯥꯏ ꯈꯣꯠꯂꯤꯅ ꯄꯥꯎ ꯇꯥꯌꯦꯕ ꯑꯗꯣ ꯅꯣꯏꯔꯣ ꯅꯣꯏꯒꯤꯁꯨ ꯑꯣꯛꯂꯩꯒꯨꯝ ꯇꯧꯗꯥꯏꯅꯦ
ꯑꯩꯈꯣꯏꯒꯤ ꯑꯣꯛ ꯑꯅꯤ ꯃꯔꯤ ꯂꯣꯏꯔꯝꯕꯅꯤ ꯑꯅꯤ ꯑꯃ ꯁꯤꯈꯔꯦ ꯂꯥꯕ ꯑꯅꯤ ꯑꯃ ꯑꯅꯤꯃꯗꯤ ꯂꯩꯔꯤ ꯀꯔꯤꯝꯐꯧ ꯇꯧꯔꯛꯇꯦ ꯍꯧꯖꯤꯛ ꯀꯥꯡꯒꯤ ꯂꯥꯏꯅꯥꯔ ꯈꯪꯗꯦꯅꯦ ꯀꯥꯡ ꯆꯤꯛꯄꯩꯔꯥ ꯅꯠꯇ꯭ꯔ ꯅꯣꯡ ꯕꯦꯜ ꯍꯥꯏꯖꯤꯟꯕꯩꯔꯅ ꯅꯥꯗꯅ ꯂꯥꯏꯍꯧ ꯇꯧꯔꯛꯇꯅ ꯁꯤꯈꯔꯦ
ꯑꯗꯣ ꯀꯩꯅꯣ ꯇꯧꯕ꯭ꯔꯣ ꯐꯨꯝꯖꯤꯟꯒꯤ꯭ꯔꯣ ꯀꯃꯥꯏꯅ ꯇꯧꯔꯤꯒꯦ
ꯐꯨꯝꯖꯤꯜꯂꯦ ꯑꯩꯈꯣꯏꯗꯤ ꯑꯃꯗꯤ ꯆꯥꯎꯅ ꯄꯤꯊꯣꯛꯈ꯭ꯔꯦ
ꯑꯣ ꯑꯁ ꯈꯪꯗꯦꯅꯦ ꯑ ꯄꯩꯁꯥ ꯇꯤꯡꯅꯅ ꯂꯩꯔꯒ ꯑꯗꯨꯃꯥꯏꯅ ꯁꯤꯈꯤꯕꯁꯦ ꯅꯨꯡꯉꯥꯏꯇꯦ ꯑꯩꯈꯣꯏ ꯁꯣꯝꯗꯁꯨ ꯌꯥꯝꯅ ꯁꯤꯟꯅꯩꯌꯦꯕ ꯑꯗꯨꯅ ꯅꯨꯡꯉꯥꯏꯁꯨ ꯅꯨꯡꯉꯥꯏꯇꯦ ꯍꯥꯏꯗꯤ ꯃꯆꯤꯟꯖꯥꯛꯇꯣ ꯃꯤ ꯈꯣꯝꯗꯅ ꯊꯣꯡꯗꯅ ꯊꯥꯛꯇꯅ ꯇꯧꯔꯒ ꯃꯤ ꯋꯥꯅ ꯍꯣꯠꯅꯖꯔꯒ ꯇꯧꯔꯒ ꯁꯤꯗꯣꯛꯈꯤꯕ ꯍꯥꯏꯕꯁꯤꯗꯤ ꯅꯨꯡꯉꯥꯏꯇꯦꯗꯅ
ꯅꯨꯡꯉꯥꯏꯇꯦ ꯂꯤꯁꯤꯡ ꯃꯉꯥ ꯃꯉꯥꯗ ꯂꯩꯔꯤꯅꯦ ꯑꯗꯨꯒ ꯋꯥꯅ ꯂꯣꯏ ꯁꯤꯖꯔꯒ ꯁꯤꯈꯔꯦ
ꯂꯤꯁꯤꯡ ꯃꯉꯥ ꯃꯉꯥꯗꯨ ꯂꯩꯅꯤ ꯍꯥꯏꯁꯦ ꯂꯥꯕ꯭ꯔꯣ ꯑꯃꯣꯝ
ꯂꯥꯕꯅꯦ ꯑꯩꯅ ꯃꯉꯥ ꯃꯉꯥꯗ ꯂꯩꯔꯤꯅꯦꯕ ꯑꯩꯈꯣꯏꯒꯤ ꯏꯅꯥꯎ ꯅꯨꯄꯥꯁꯤꯡ ꯊꯣꯛꯄ ꯁꯤꯡꯗꯒꯤ
ꯑꯣ ꯑꯗꯨꯗꯤ ꯂꯤꯁꯤꯡ ꯇꯔꯥ ꯂꯤꯁꯤꯡ ꯇꯔꯥꯗꯨꯁꯨ ꯊꯥꯗꯕ ꯑꯗꯒꯤ ꯃꯆꯤꯟꯖꯥꯛꯥꯛ ꯄꯤꯖꯕ ꯃꯇꯝꯁꯨ ꯂꯣꯏꯅ ꯑꯌꯨꯛꯀꯤ ꯅꯨꯡꯗꯥꯡꯒꯤ ꯅꯠꯇ꯭ꯔꯥ ꯍꯣꯠꯅꯔꯤꯅꯦꯕ
ꯃꯌꯥꯝ ꯃꯥꯡꯉꯤ ꯃꯇꯝꯁꯨ
ꯎꯝ ꯑꯁ ꯈꯪꯗꯦꯅꯦ ꯍꯧꯖꯤꯛ ꯍꯧꯖꯤꯛ ꯃꯇꯝꯁꯤꯗꯤ ꯍꯥꯋꯥ ꯅꯨꯡꯁꯤꯠ ꯁꯤꯅꯁꯨ ꯈꯪꯗꯦ ꯇꯧꯔꯤꯁꯦ ꯑꯗꯣ ꯅꯣꯏꯗꯤ ꯀꯩꯅꯣ ꯇꯧꯈꯔꯕ꯭ꯔꯣ ꯍꯥꯏꯗꯤ ꯂꯧꯁꯤꯡꯒꯗꯤ ꯀꯃꯥꯏ ꯀꯃꯥꯏ ꯇꯧꯁꯟꯈ꯭ꯔꯒꯦ
ꯂꯧꯁꯦ ꯍꯟꯗꯛ ꯍꯨꯟꯈ꯭ꯔꯦ ꯂꯤꯡꯒꯦꯅ ꯑꯗꯨꯕꯨ ꯅꯣꯡꯁꯦ ꯇꯥꯗꯗꯅ ꯂꯩꯔꯦꯗ ꯅꯣꯡꯁꯦ ꯏꯀꯪ ꯊꯣꯛꯇꯣꯔꯤꯕ꯭ꯔꯥ ꯋꯥꯗꯣꯔꯤꯕ꯭ꯔꯥ ꯈꯪꯗꯦꯗ
ꯍꯟꯗꯛꯁꯦ ꯅꯣꯡꯁꯦ ꯃꯇꯥꯡ ꯆꯥꯗꯅ ꯌꯥꯝ ꯆꯨꯈꯤꯕꯅꯤꯅꯦ ꯑꯗꯨꯗ ꯂꯣꯏꯅ ꯍꯩꯗꯣꯛꯈ꯭ꯔꯕ ꯈꯪꯗꯦ ꯏꯁꯤꯡ ꯁꯤꯡꯁꯦ
ꯍꯩꯗꯣꯛꯈ꯭ꯔ ꯃꯥꯜꯅꯦꯕ ꯄꯨꯛꯀꯪ ꯀꯪꯉꯦ ꯂꯕꯨꯛꯀꯥꯁꯦ
ꯎꯝ ꯑꯗꯣ ꯅꯣꯏ ꯂꯧ ꯍꯨꯟꯈꯤꯕꯗꯣ ꯍꯥꯔꯒꯨꯝꯕꯗꯤ ꯆꯥꯏꯔꯕ ꯅꯠꯇ꯭ꯔꯒ ꯏꯁꯤꯡ ꯏꯁꯤꯡꯒ ꯆꯤꯡꯅꯔ ꯇꯧꯕ꯭ꯔꯣ ꯑꯩꯈꯣꯏ ꯁꯣꯝꯗꯗꯤ ꯏꯁꯤꯡꯒꯁꯦ ꯆꯤꯡꯅꯔꯒ ꯇꯧꯅꯩꯕ ꯃꯤ ꯈꯔꯗꯤ
ꯑꯩꯈꯣꯏꯁꯨ ꯏꯁꯤꯡ ꯆꯤꯡꯉꯒ ꯍꯨꯜꯂꯦ ꯑꯗꯨꯒ ꯉꯍꯥꯟ ꯏꯁꯤꯡ ꯀꯪꯉꯦꯅ ꯏꯁꯤꯡ ꯆꯤꯡꯁꯦꯅ ꯍꯥꯏꯅꯕꯅꯤ ꯆꯤꯡꯗꯕꯤ ꯂꯩꯔꯤꯅꯦ ꯍꯧꯖꯤꯛ ꯐꯧꯖꯦ
ꯑꯗꯨꯗꯤ ꯑꯁ ꯍꯟꯗꯛꯁꯦ ꯏꯁꯤꯡ ꯀꯩꯒꯨꯝꯕ ꯇꯥꯗ ꯇꯥꯔꯗꯤ ꯉꯥꯒꯗꯤ ꯆꯥꯗꯧ ꯃꯥꯟꯗ꯭ꯔꯦ ꯂꯨꯗꯒ ꯉꯥꯒ ꯆꯪꯕꯒꯗꯣ
ꯈꯪꯗꯦ ꯂꯨꯗꯤ ꯂꯩꯔꯦ ꯐꯤꯠꯇꯒ ꯊꯝꯍꯜꯂꯕꯅꯦ ꯑꯉꯥꯡꯈꯩꯗ ꯑꯗꯨꯕꯨ ꯍꯧꯖꯤꯛꯐꯥꯎꯗꯤ ꯏꯁꯤꯡ ꯇꯥꯗ꯭ꯔꯤ ꯆꯥꯔꯣꯏꯗꯣꯔꯤꯕ꯭ꯔꯥ ꯆꯥꯗꯣꯔꯤꯕ꯭ꯔꯥ ꯒ꯭ꯌꯥꯟ ꯇꯥꯗꯦ
ꯂꯨꯒꯤ ꯉꯥꯗꯣ ꯍꯥꯎꯗꯤ ꯍꯥꯎꯕꯅꯤꯍꯦ ꯅꯨꯡꯇꯤꯒꯤ ꯉꯥꯔꯧ ꯋꯥꯠꯇꯦꯕ ꯑꯩꯈꯣꯏꯒꯤꯁꯨ ꯂꯨ ꯊꯨꯝꯃꯦꯕ ꯑꯗꯨꯒꯤ ꯑꯩꯈꯣꯏ ꯕꯥꯅ ꯀꯥꯏꯕ ꯆꯠꯂꯦ ꯑꯗꯨꯒꯤ ꯐꯥꯔꯛꯄ ꯉꯥꯁꯤꯡꯗꯣ ꯑꯁ ꯌꯦꯡꯕ ꯅꯨꯡꯉꯥꯏꯈ꯭ꯔ ꯖꯥꯠꯅꯤꯗ
ꯉꯥꯄꯨꯝꯖꯨ ꯌꯥꯎꯔꯛꯏ ꯑꯩꯈꯣꯏꯖꯨ ꯆꯪꯉꯛꯄꯗ ꯑꯗꯒꯤ ꯉꯥ ꯁꯝꯖꯦꯛ ꯉꯥꯃꯨ ꯉꯥ ꯆ ꯉꯥꯛꯆꯧ ꯉꯥꯈꯥ ꯐꯕ ꯉꯥ ꯂꯣꯏ ꯁꯨꯅꯕꯅ‌ꯦ
ꯎꯝ ꯑꯗꯨꯅꯦ ꯌꯥꯝ ꯅꯨꯡꯉꯥꯏ ꯍꯥꯏꯕ ꯂꯨ ꯀꯥꯏꯔꯛꯄꯒꯗꯣ ꯌꯦꯡꯕ